ꯃꯣꯔꯝꯕ
ꯌꯥꯝ ꯇꯞꯄꯅꯦ
ꯑꯣ ꯇꯞꯅ ꯇꯥꯏꯅꯦ ꯀꯩ ꯆꯏꯅꯣ
ꯉꯥꯅꯨ
ꯑꯣ ꯆꯥꯕ ꯊꯛꯄꯁꯤ ꯍꯧꯖꯤꯛꯁꯤ ꯀꯩ ꯀꯩꯅ ꯍꯥꯎꯔꯤꯒꯦ
ꯀꯩꯅ ꯍꯥꯎꯔꯤꯒꯦ ꯋꯥꯔꯤ ꯁꯔꯛꯑꯣꯅ ꯁꯥꯔꯛꯏꯅꯦ ꯊꯥꯎ ꯌꯥꯕꯅꯦ
ꯆꯥꯕ ꯃꯣꯏꯅ ꯏꯟꯇ꯭ꯔꯗꯛꯁꯟ ꯄꯤꯕꯗ ꯆꯥꯕ ꯊꯛꯄꯒꯤ ꯁꯥꯎ ꯈꯣꯠꯂꯣꯅ ꯍꯥꯏꯕ ꯍꯥꯏꯇꯥꯔꯦ ꯆꯥꯕ ꯊꯛꯄ ꯆꯄ ꯐꯤꯖꯦꯠ ꯆꯥꯛꯆꯥ ꯑꯗꯩ ꯂꯩꯐꯝ ꯆꯥꯐꯝ ꯈꯣꯠꯄ ꯃꯣꯏꯅ ꯏꯟꯇ꯭ꯔꯗꯛꯁꯟ ꯅꯤꯌꯣꯝ ꯄꯤꯕꯅꯦꯕ ꯑꯗ ꯆꯥꯕ ꯊꯛꯄꯁꯨ ꯌꯥꯎꯕꯅꯦ ꯑꯗꯨꯗ ꯀꯩ ꯍꯥꯏꯇꯥꯔꯦꯅꯦ
ꯀꯩꯅ ꯋꯥꯔꯤꯁꯦ ꯃꯤꯅꯥ ꯋꯥꯔꯤ ꯁꯥꯎ ꯍꯥꯏꯕꯩꯅꯤꯅꯦ
ꯋꯥꯔꯤ ꯁꯥꯎ ꯍꯥꯏꯕꯩ ꯂꯦ ꯁꯥꯔꯤꯁꯦ
ꯂꯨꯄꯥ ꯆꯥꯝꯃꯥꯒꯤ ꯐꯣꯟ ꯇꯧꯔꯛꯏꯅꯦ
ꯍꯣꯏ ꯂꯨꯄꯥ ꯆꯥꯝꯃꯒꯤ ꯍꯥꯏꯇꯥꯔꯦ
ꯎꯝ ꯑꯌꯨꯛ ꯈꯨꯗꯤꯡ ꯄꯨꯡ ꯃꯉꯥꯃꯥꯏꯗꯕ ꯐꯣꯟ ꯇꯧꯔꯛꯑꯣ ꯂꯨꯄꯥ ꯆꯥꯝꯃꯗꯣ ꯀꯥꯞꯄꯛꯑꯒꯦ ꯑꯗꯨꯝ
ꯀꯩꯅꯣꯅꯤꯗ ꯑꯩꯅ ꯃꯥꯌꯥ ꯑꯩꯅ ꯎꯠꯅꯤꯡꯉꯤꯁꯦ ꯀꯩꯅꯣꯅꯤ ꯄꯣꯂꯤ ꯁꯤꯗꯒꯤ ꯄꯩꯁꯥ ꯇꯥꯟ ꯌꯥꯏ ꯍꯥꯏꯕꯗꯣ ꯎꯅꯤꯡꯕ ꯍꯥꯏꯇꯥ ꯄꯩꯁꯥꯒꯤꯗꯤ ꯁꯣꯝꯗ ꯄꯩꯗꯅ ꯂꯩꯗ ꯅꯪꯅꯁꯨ ꯈꯪꯉꯝꯒꯅꯤ
ꯃꯤꯅꯤꯠ ꯇꯔꯥ ꯐꯔꯣꯏ ꯃꯤꯅꯤꯠ ꯑꯃꯇꯪ ꯐꯣꯟ ꯇꯧꯔꯛꯑꯣ
ꯑꯇꯩ ꯁꯨꯝ ꯀꯩ ꯍꯥꯏꯇꯥꯔꯦ ꯑꯦ ꯃꯌꯥꯝ ꯁꯤꯗꯩ ꯄꯩꯁꯥ ꯇꯥꯟꯕ ꯌꯥꯏꯀꯣ ꯍꯥꯏꯕꯗꯣ ꯃꯌꯥꯝꯗ ꯍꯥꯏ ꯁꯨꯝ ꯍꯥꯏꯐꯦꯠꯇ ꯎꯠꯅꯤꯡꯕ ꯍꯥꯏꯇꯥꯔꯦ ꯄꯩꯁꯥꯗꯤ ꯅꯪꯅꯁꯨ ꯈꯪꯉꯝꯒꯅꯤ ꯑꯩꯗꯤ ꯑꯩꯗꯤ ꯃꯑꯣꯝꯅꯤ ꯅꯣꯡ ꯐꯥꯗꯣꯛ ꯆꯥꯕꯁꯤ ꯀꯩ ꯐꯥꯎꯒꯦ ꯊꯥ ꯃꯅꯨꯡꯗ ꯀꯩ ꯃꯅꯨꯡꯗ ꯍꯥ ꯌꯦꯡꯗꯣꯔꯤ ꯀꯩꯅꯣ ꯑꯁꯤ ꯁꯤꯌꯥꯅ ꯍꯦꯇ꯭ꯔꯤꯛ ꯇꯧꯕ ꯌꯦꯡꯗꯣꯏꯅꯦ
ꯂꯩꯍꯧꯔꯥꯗꯕ ꯕꯣꯟꯗꯣ
ꯂꯩꯍꯧꯒꯦ ꯂꯩꯍꯧꯔꯣꯏꯔ ꯌꯦꯡꯉꯅꯤ
ꯂꯩꯍꯧꯅꯤ ꯂꯩꯍꯧꯔꯣꯏ ꯄꯩꯁꯥ ꯊꯥꯟꯅꯁꯤꯅꯤ
ꯍꯣꯔꯦ ꯑꯁ ꯑꯗꯨꯒꯤ ꯋꯥ ꯇꯣꯛꯁꯤꯁꯦ
ꯌꯥꯕꯔꯣ ꯀꯤꯕꯔꯣ
ꯑꯗꯨ ꯋꯥ ꯇꯣꯛꯁꯦ ꯑꯁ ꯑꯩ ꯀꯩꯅꯣꯗ ꯑꯜꯗꯨꯁ ꯄꯥꯏ ꯑꯁꯨ ꯍꯥ ꯇꯥꯗꯕ꯭ꯔꯣ
ꯄ꯭ꯔꯣꯇꯨꯒꯟꯅ ꯀꯔꯛꯑꯗꯤ ꯄꯩꯁꯥ ꯊꯥꯅꯗꯣꯏꯔꯕ
ꯅꯪ ꯄꯩꯁꯥ ꯃꯨꯠꯅꯤꯌꯦ ꯑꯗꯨꯗꯤ ꯉꯁꯤꯗꯤ ꯁꯣꯏꯗꯕꯤ ꯀꯥꯟꯅꯤ
ꯃꯨꯠꯆꯁꯥꯅꯨꯅꯦ
ꯍꯥꯥ ꯂꯩ ꯂꯥꯏꯔꯔꯤꯗꯨꯒ ꯀꯗꯥꯏꯗꯒꯤ
ꯆꯥꯅꯤ ꯈꯪꯕꯗꯨꯐꯥꯎ ꯑꯩꯅ ꯊꯥꯖꯗꯕꯩ ꯆꯥꯡꯁꯦ
ꯅꯠꯇꯤꯌꯦ ꯅꯪ ꯂꯥꯏꯔꯔꯤꯗꯨꯒ ꯃꯨꯠꯂꯗꯤ ꯀꯃꯥꯏ ꯇꯧꯅꯤ ꯂꯨꯄꯥ ꯁꯅꯥ ꯈꯔ ꯇꯦꯛ ꯇꯦꯛ ꯁꯨꯖꯔ ꯍꯤꯡꯖꯔꯤꯕ ꯅꯣꯏꯅ ꯁꯅꯥ ꯈꯔ ꯇꯦꯛ ꯇꯦꯛ ꯁꯅꯥ ꯃꯤꯒꯤ ꯁꯪꯒꯥꯏ ꯑꯃ ꯁꯥꯕꯗ ꯆꯥꯅꯤꯡꯉ ꯀꯩ ꯑꯃ ꯍꯧꯔꯒ ꯍꯤꯡꯖꯔꯤꯕ ꯅꯣꯏꯅ ꯍꯦꯟꯃꯟꯗ꯭ꯔꯥ ꯍꯥꯏꯕ ꯄꯩꯁꯥ ꯊꯥꯟꯁꯤꯗ ꯀꯩ ꯆꯥꯅꯔꯤꯒꯦ ꯍꯥꯏꯕꯅꯤꯗ ꯄꯨꯔꯥ
ꯑꯦꯀꯌꯥꯎꯟ ꯄꯩꯁꯥ ꯌꯥꯎꯕ꯭ꯔꯥ
ꯑꯁ ꯀꯩꯅꯣ ꯐꯣꯟ ꯅꯝꯕꯔꯒꯤ ꯇꯥꯏꯞꯇꯅꯤ ꯌꯥꯎꯔꯤꯁꯦ ꯑꯦꯀꯥꯎꯟꯁꯦ ꯐꯣꯟ ꯅꯝꯕꯔꯒꯤ ꯇꯥꯏꯞꯇꯅꯦꯕ ꯌꯥꯎꯔꯤꯁꯦ ꯅꯪ ꯅꯣꯏ ꯅꯪ ꯐꯣꯟꯗ ꯑꯗꯨꯝ ꯌꯦꯡ ꯉꯁꯤꯗꯤ ꯅꯦꯠ ꯀꯥꯞꯄꯕ
ꯇꯥꯗꯦ ꯀꯣ
ꯅꯪ ꯅꯦꯠ ꯀꯥꯞꯄꯕꯕ ꯉꯁꯤꯒꯤ ꯕꯣꯟ ꯌꯦꯡꯕꯒꯤ ꯕꯣꯟ ꯌꯦꯡꯕꯩ ꯅꯦꯠ ꯀꯥꯞꯄꯕ ꯍꯥꯏꯕ
ꯑꯩ ꯍꯣꯔꯦꯟ ꯌꯦꯡꯉꯣꯏꯍꯦ
ꯀꯩꯒꯤ
ꯑꯁ ꯑꯩ ꯉꯔꯥꯡ ꯌꯦꯡꯕꯩ ꯇꯨꯝꯗ ꯄꯨꯡ ꯃꯪꯉꯥ ꯃꯈꯉꯥꯏꯗ ꯍꯧꯒꯠꯂꯦ ꯁꯨꯛꯇꯨꯝ ꯇꯨꯝꯗ꯭ꯔꯦ
ꯑꯩꯁꯨ ꯄꯨꯡ ꯄꯨꯡ ꯇꯔꯨꯛ ꯃꯈꯥꯏ ꯁꯥꯏꯗ ꯌꯦꯡꯉꯦ ꯄꯨꯡ ꯍꯣ ꯑꯩ ꯑꯩꯕꯨ ꯅꯨꯡꯗꯤꯟ ꯈꯔ ꯇꯨꯝꯃꯦ
ꯑꯩꯗꯤ ꯁꯨꯛꯇꯨꯝ ꯇꯨꯝꯗꯦ ꯊꯕꯛ ꯇꯧ ꯂꯩꯔꯦ
ꯁꯥ ꯁꯣꯏꯕ
ꯎꯝ
ꯑꯗꯨꯗꯤ ꯌꯦꯡꯉꯨꯅꯨ ꯀꯥꯟꯗꯦ ꯀꯅ
ꯄꯦꯗꯔꫭꯕ ꯕꫭꯟꯗꯨꯕꯨ ꯌꯦꯡꯉ ꯀꯩꯗꯧꯅ ꯗꫭꯏꯅꫭ
ꯄꯨ ꯁꯨꯔ ꯆꯥꯕ ꯅꯣꯏꯗꯤ ꯁꯨꯝꯕ ꯀꯩꯅꯣꯁꯤ ꯌꯦꯡꯉꯨꯅꯣ ꯀꯩ ꯍꯥꯏꯇꯥꯔꯦ ꯅꯨꯡꯊꯤꯟꯒꯨꯝꯕ ꯑꯌꯨꯛꯀꯨꯝꯕ ꯇꯥꯡ ꯉꯟꯅ ꯇꯥꯔꯀꯥꯟꯗ ꯌꯦꯡꯉꯣ ꯗꯦꯠ ꯇꯨ꯭ꯋꯦꯟꯇꯤ ꯁꯕꯦꯟ ꯌꯦꯡꯉꯣꯏꯗ꯭ꯔꯣ
ꯌꯦꯡꯒꯦ ꯕꯥꯏ ꯀꯩ ꯀꯩ ꯂꯝꯅꫭ
ꯇꯨ꯭ꯋꯦꯟꯇꯤ ꯁꯚꯦꯟꯗꯤ ꯍꯥꯂꯦꯟꯒ ꯑꯄꯥꯄꯤꯒ ꯊꯦꯡꯒꯥꯏꯅꯗꯣꯏꯅꯤ ꯏꯕꯨꯡꯉꫭ
ꯌꯦꯡꯕ ꯌꯥꯏ
ꯅꫭꯔ ꯅꯣꯔꯋꯦꯒ ꯐ꯭ꯔꯥꯟꯁꯀ ꯂꯩ ꯃꯩ ꯆꯠꯇꯣꯏꯅꯤ ꯄꯨꯡ ꯑꯃꯗ
ꯑ ꯅꯣꯡꯉꯥꯜ ꯂꯝꯗꯥꯏꯒꯤ
ꯍꯣꯏ
ꯎꯄꯥꯏ ꯂꯩꯇꯦ
ꯑꯗꯨ ꯅꯣꯏꯗꯤ ꯅꯣꯏꯗꯤ ꯄꯨꯔꯤ ꯕꯣꯟ ꯌꯦꯡꯕ ꯍꯩꯇꯦꯗ ꯀꯗ ꯃꯦꯁꯤ ꯃꯦꯁꯤ ꯃꯦꯁꯤꯒ ꯍꯥꯏꯒ
ꯅꯠꯇꯦꯕ ꯕꯣꯟ ꯌꯦꯡꯕ‌ ꯍꯩꯇꯕꯩ ꯅꯠꯇꯦ ꯑꯗꯨꯗ ꯑꯩ ꯑꯗꯨꯃꯥꯏꯅ ꯊꯥꯗꯕ ꯃꯇꯝꯗꯣ ꯑꯩ ꯌꯥꯔꯣꯏꯗ ꯁꯣꯝ ꯅꯥꯀꯟꯗ ꯀꯥꯏꯔꯛꯀꯗꯕ
ꯉꯁꯤꯁꯨ ꯌꯦꯡꯕ ꯌꯥꯏꯌꯦꯕ ꯑꯩꯗꫭ ꯃꯑꫭꯡ ꯌꯦꯡꯉꯦꯗꯣ ꯑꯩ
ꯉꯁꯤ ꯄꯨꯡ ꯕꯥꯔꯣꯗ ꯂꯣꯏ ꯑꯗꯨꯅꯤꯅ ꯌꯥꯝ ꯀꯩꯅꯣ ꯇꯧꯕꯗꯤ ꯑꯣꯏꯗꯦ ꯕꯥꯔꯣ ꯃꯈꯥꯏ ꯁ꯭ꯋꯥꯏ ꯂꯣꯏꯗꯣꯏꯅꯤꯅ ꯌꯥꯝ ꯊꯦꯡꯕꯗꯤ ꯑꯣꯏꯗꯦꯕ ꯑꯩꯁꯨ ꯅꯍꯥꯟ ꯅꯣꯡꯃ ꯗꯦꯠ ꯁꯕꯦꯟꯇꯤꯟꯒꯤꯗꯣ ꯄꯣꯔꯇꯨꯒꯜꯁꯨ ꯌꯦꯡ ꯏꯪꯂꯤꯁꯁꯨ ꯏꯪꯂꯟꯒꯤꯁꯨ ꯏꯃꯥꯏ ꯃꯤꯠꯁꯦ ꯂꯣꯏꯔꯛꯄ ꯀꯩꯅꯣꯝ ꯇꯧꯕꯅꯤ ꯀꯩꯅꯣ ꯑꯗꯨꯗꯩꯅꯦ ꯀꯩꯅꯣ ꯇꯧꯈꯤ ꯃꯤꯠꯀ ꯄꯠꯈ꯭ꯔꯤꯁꯦ
ꯑꯩꯗꯤ ꯄꯦꯂꯦ ꯅꯨꯡꯗꯤꯟ ꯇꯨꯝꯗꯕꯅꯤꯅ
ꯍꯨꯝ
ꯅꯨꯡꯗꯨꯟ ꯇꯨꯝꯗꯝꯅꯤꯅ
ꯍꯣꯏ ꯅꯨꯡꯗꯤꯟꯕꯨꯗꯤ ꯈꯔ ꯅꯨꯡꯗꯤꯟꯕꯨꯗꯤ ꯈꯔ ꯇꯨꯝꯃꯦ
ꯌꯥꯝ‌ ꯁꫭꯛꯂꯦꯕ
ꯄꯨꯡꯁꯤ ꯆꯠꯂꯨ ꯁꯨꯡꯌꯥ ꯌꯥꯗꯦ ꯃꯤꯅꯤꯠ ꯃꯔꯤ ꯃꯉꯥꯈꯛ ꯆꯠꯇ ꯉꯥꯏꯔꯤ ꯇꯧꯏꯁꯦ
ꯍꫭꯏꯅ ꯃꯤꯅꯤꯠ ꯃꯔꯤꯈꯛ ꯐꯥꯔꯤ
ꯎꯥ
ꯃꯊꯗ ꯑꫭꯇꫭꯗ ꯀꯛꯄꯅꯦ
ꯑꯥ ꯑꯣꯇꯣꯗ ꯀꯛꯇꯣꯏꯅꯦ ꯑꯗꯨꯕꯨꯗꯤ ꯑꯗꯨꯗꯤ ꯈꯪꯅꯤꯦ ꯁꯥ ꯆꯥꯡ ꯉꯁꯥꯏꯗ ꯇꯧꯔꯦ ꯑꯗꯨꯗ
ꯃꯤꯅꯤꯠ ꯇꯔꯥꯃꯥꯊꯣꯏꯗ ꯈꯤꯇꯪ ꯂꯩꯦꯂꯀꯥꯟꯗ ꯀꯛꯄꯅꯤ
ꯑꯥ ꯃꯤ ꯇꯔꯥ ꯃꯤ ꯇꯔꯥꯍꯣꯏꯅꯤ ꯑꯗꯨꯃꯥꯏꯅ ꯍꯥꯏꯇꯥꯔꯦ ꯇꯔꯥꯅꯤꯊꯣꯏ ꯁꯨꯃꯥꯏꯅ ꯉꯥꯅꯨꯁꯦ ꯀꯪꯅꯅ ꯑꯩ ꯀꯩꯅꯣ ꯇꯧꯔꯒ ꯃꯍꯤ ꯍꯥꯞꯇ꯭ꯔꯤꯕꯧ
ꯃꯍꯤ ꯍꯥꯞꯇ꯭ꯔꯦ ꯍꯥꯞꯇꯦ ꯂꯣꯏꯔꯦꯗꯅ ꯍꯥꯟꯅ ꯑꯩ ꯍꯦꯛ ꯃꯊꯪ ꯍꯟꯗꯛꯀꯤ ꯅꯣꯡ ꯄꯝꯗ ꯀꯩꯅꯣꯝ ꯆꯥꯁꯦ
ꯌꯥꯏ ꯌꯥꯏ ꯑꯦ ꯄꯔꯦꯅꯥ ꯍꯌꯦꯡ ꯂꯥꯛꯄꯗꯨ ꯚꯥꯏ ꯍꯩ ꯈꯤꯇ ꯌꯥꯎꯔꯣ
ꯑꯩ ꯇꯥꯡꯈ꯭ꯔꯦ ꯍꯧꯖꯤꯛꯇꯤ
ꯅꯪꯒꯤ ꯍꯧꯔꯤ ꯃꯌꯥꯝ ꯄꯥꯡꯈꯤꯗꯏꯅꯦ
ꯨ ꯂꯣꯏꯒ꯭ꯔꯦ ꯂꫭꯏꯟ ꯀꯦꯂꯒ
ꯐꯨꯗꯔꯣ ꯍꯥ ꯐꯔꯦ ꯐꯔꯦ ꯇꯦꯔꯃꯦꯠꯁ ꯆꯤꯡꯗ ꯍꯩꯕꯣꯡ ꯍꯦꯛꯎꯒꯦ ꯍꯌꯦꯡ ꯑꯉꯥꯡꯈꯛ ꯀꯧꯔꯒ
ꯃꯊꯪ ꯅꫭꯉꯄꯥꯟꯕ ꯑꯣꯛ ꯂꯥ ꯀꯩꯅꫭ ꯆꯥꯁꯦ
ꯅꯪ ꯇꯥꯠꯄꯨ ꯆꯗꯦꯗ ꯑꯣꯛ ꯅꯕ ꯍꯟꯗꯛꯇꯤ ꯑꯣꯛꯇꯤ ꯍꯣꯡꯉꯦꯍꯦ ꯑꯩ ꯅꯍꯥꯟꯁꯨ ꯁꯤꯗ ꯆꯅꯤ ꯆꯅꯤꯅ ꯀꯩꯅꯣ ꯇꯧ ꯂꯩꯔ ꯑꯩꯅ ꯆꯥꯗꯕ‌ ꯍꯥꯏꯇꯥꯏ
ꯑꯁꯤꯕ
ꯅꯠꯇꯦ ꯃꯣꯏ ꯃ.. ꯆꯤꯟꯖꯥꯛ ꯆꯥꯗ꯭ꯔꯦꯅ ꯍꯥꯠꯇꯣꯛꯄ ꯍꯥꯏꯇꯥꯔꯦ
ꯑꯗꯨꯗꯅꯥꯕꯥ ꯍꯥꯏꯖꯦ
ꯑꯗꯨꯅ ꯑꯦ ꯆꯅꯤ ꯆꯅꯤ ꯄꯤꯔꯛꯏꯗꯨ ꯅꯪ ꯃꯔꯝ ꯈꯪꯉꯣꯗꯅ ꯑꯦ ꯀ ꯅꯣꯔꯃꯦꯟꯗ ꯄꯤꯕꯅꯦ ꯑꯗꯨꯅꯦ ꯑꯩꯁꯦ ꯐꯣꯔꯦ ꯍꯧꯖꯤꯛꯁꯦ ꯑꯣꯛ ꯀꯩꯅꯣ ꯇꯧꯕ ꯃꯇꯝꯅꯤꯅ bh ꯑꯩ ꯀꯩꯅꯣ ꯇꯧꯅꯤꯡꯗꯦꯅꯤ ꯆꯥꯅꯤꯡꯗꯦꯅꯤ
ꯑꯣ ꯑꯣꯛꯁꯦ ꯂꯩꯕꯤꯅꯗꯅ ꯀꯩꯗꯧꯕꯩ ꯆꯥꯅꯤꯡꯗꯤꯔꫭ
ꯍꯥꯥ
ꯑꫭꯗ ꯂꯩꯕꯁꯨ ꯅꯠꯇꯅ ꯀꯩꯒꯤ ꯆꯥꯅꯤꯉꯉꯤꯅꯣ
ꯑꯣꯛ ꯂꯩꯕꯁꯨ ꯅꯠꯇꯅꯗꯤ
ꯍꯣꯏ ꯂꯥꯏꯅꯥ ꯃꯇꯝꯅꯤ ꯇꯜꯂꯤꯗꯅꯍꯦꯛ ꯅꯍꯥꯟꯁꯨ ꯁꯤꯗ ꯄꯣꯠ ꯄꯨꯔꯛꯑꯕ ꯀꯦꯞꯁꯟꯗꯣ ꯊꯥ ꯊꯥꯅꯅꯥ ꯐꯖꯩꯕ ꯑꯗꯨꯗꯤ
ꯐꯤꯗꯕꯗꯨ ꯆꯥ
ꯆꯥꯝꯉꯥ ꯑꯍꯨꯝꯅꯤ ꯑꯩ ꯆꯥꯒꯤ‌ ꯊꯤꯜꯂꯨꯕ ꯊꯤꯜꯂꯨꯕ ꯍꯥꯏꯇꯥꯔꯦ
ꯑꯩꯈꯣꯏꯁꯨ ꯃꯣꯏ ꯏꯕꯥꯎꯍꯣꯏꯅ ꯀꯩꯅꯣ ꯇꯧꯒꯦꯅꯦ ꯆꯥꯉꯥꯏ ꯂꯧꯔꯒ ꯑꯩꯗꯤ ꯍꯥ ꯑꯩ ꯁꯎꯝ ꯇ ꯑꯩ ꯁꯨꯝ ꯇꯜꯂꯛꯑꯕ ꯁꯨꯃꯥꯏꯅ ꯇꯧꯔ ꯅꯠꯇ꯭ꯔꯗꯤ ꯆꯦꯡꯋꯥꯏ ꯂꯩꯍꯧꯔꯒ ꯆꯥꯕ ꯌꯥꯏꯗꯅ ꯇꯂꯥꯏꯇꯥ ꯑꯗꯨꯄꯟ ꯍꯥ ꯁꯟꯒꯤ ꯌꯥꯜꯂ ꯆꯥꯕꯗꯤ ꯍꯥꯎꯋꯦ ꯐꯔꯦ ꯑꯣ ꯀꯣꯛꯀꯗ ꯁꯟꯒ ꯌꯥꯝꯕꯗꯨꯅ ꯃꯍꯤꯒꯤꯗ ꯍꯥꯎꯋꯦ
ꯑ ꯍꯥꯞꯇꯤꯉ ꯇꯕꯦ
ꯑꯁ ꯅꯪꯅ ꯑꯉꯥꯎꯕꯅꯤꯗꯅ ꯅꯪ ꯂꯣꯏ ꯀꯃꯅ ꯍꯥꯏꯕ꯭ꯔꯣ
ꯑꯉꯥꯎꯕ ꯀꯔꯝꯕ ꯄꯥꯠꯅ ꯍꯥꯎꯏꯁꯨ ꯈꯪꯗꯕ ꯅꯪꯅ ꯄꯪꯁꯥ ꯆꯥꯔꯒ ꯅꯣꯡ ꯐꯥꯗꯣꯛ ꯆꯥꯔꯣꯏ
ꯑ ꯍꯣꯔꯩ ꯂꯩꯔꯝ ꯂꯩꯔꯝꯕ ꯀꯩ ꯍꯥꯏꯇꯥꯔꯦꯅꯦ ꯌꯥꯎꯔꯝꯗꯕꯒꯤ ꯍꯥꯏꯇꯥꯔꯦ ꯑꯣꯛꯇꯣ ꯐꯪꯗꯕꯒꯤ ꯑꯃ ꯍꯦꯛꯇ ꯂꯩꯁꯜꯂꯛꯄꯅꯦ
ꯒꯤ ꯁꯔꯨꯛ ꯆꯥꯕ ꯌꯥꯗꯕꯗꯨꯕꯨ ꯂꯩꯔꯥꯛꯑꯒ
ꯂꯩꯔꯝꯗꯕꯩꯅꯤ ꯐꯔꯦ ꯖꯟꯖꯥ ꯇꯧꯕꯗꯣ ꯁꯤ ꯀꯩꯅꯣ ꯇꯧꯤꯒꯦ ꯇꯧꯦꯒꯦꯖꯟꯖ ꯇꯧꯗ ꯍꯩꯅꯗꯕ
ꯑꯗꯨꯗꯣ ꯁꯗ ꯎꯀꯥꯕꯗꯤ ꯂꯧꯗꯦ ꯑꯗꯨ ꯂꯧꯊꯣꯛꯈꯤ ꯑꯣ ꯑꯃꯗꯒ ꯍꯥꯞꯇꯦ
ꯄꯁ ꯄꯪꯁꯥ ꯃꯆꯥꯥꯎ
ꯑꯗꯨꯅꯦ
ꯍꯜꯂꯣ ꯄꯪꯁꯥ ꯃꯁꯥꯎꯋꯣ
ꯂꯨꯄꯥ ꯆꯃꯥꯏꯅꯤ ꯅꯦ ꯀꯣꯟꯇꯧꯔꯛꯑꯤꯁꯦ ꯍꯌꯦꯡ ꯄꯨꯡ ꯃꯉꯥꯒ ꯃꯈꯥꯏ ꯆꯞ ꯆꯥꯅ ꯇꯥꯕꯗ ꯃꯤꯁꯀꯣꯠ ꯑꯍꯨꯝ ꯄꯤꯔꯛꯒ ꯑꯩ ꯆꯥꯝꯃꯗꯣ ꯀꯥꯞꯄꯛꯀꯦ
ꯄꯣꯔꯩ ꯑꯣꯖꯥ ꯂꯩꯇ꯭ꯔꯤ ꯂꯩꯇ꯭ꯔꯤ ꯃꯊꯛꯇ ꯒꯞꯁꯣ ꯑꯔꯣꯏꯕꯤ ꯇꯧꯕꯅꯤ ꯍꯥꯏ
ꯍꯣꯏ ꯄꯣꯏꯔꯅꯤ ꯀꯩꯅꯣ
ꯂꯩꯇ꯭ꯔꯤ ꯃꯊꯛꯁꯤꯗ ꯒꯞ ꯑꯔꯣꯏꯕꯤ ꯇꯧꯕꯅꯦꯕ
ꯍꯣꯏꯔꯛꯏꯅꯤ ꯀꯩꯅꯣ
ꯃꯥꯅꯦ ꯃꯥꯅꯦ ꯄꯣꯏꯔꯩ ꯇꯣꯟ ꯍꯥꯏꯌꯦ
ꯊꯗ ꯀꯩ ꯀꯣꯝ ꯀꯧ ꯕꯖꯥꯔꯅ ꯆꯥꯝꯃꯤ ꯍꯥꯏꯅꯣ ꯍꯦꯟꯕꯟꯗ꯭ꯔꯣ
ꯀꯩꯅꯣꯒꯤ ꯃꯤ ꯃꯉꯥ ꯇꯣꯉꯥꯟ ꯇꯣꯉꯥꯟꯕ ꯇꯧꯒꯗꯕꯀꯣ
ꯎꯝ
ꯆꯥꯛꯇꯤ ꯆꯥꯛ ꯆꯥꯛ ꯀꯌꯥꯝ ꯋꯥꯠꯂꯤꯒꯦ ꯆꯥꯒꯗꯕ ꯄꯨꯔꯦ
ꯊꯤꯔ ꯗꯨꯅꯤ
ꯑꯩ ꯀꯩꯅꯣ ꯄꯥꯏ ꯑꯗꯣꯁ ꯄꯥꯏꯕꯅꯦ ꯁꯨꯕꯣꯄꯣꯗꯦꯅ
ꯕꯦꯇꯔ ꯐꯤꯟꯗ ꯆꯪꯉꯨꯔꯗꯤ ꯋꯁꯛꯇ ꯇꯨꯗ ꯍꯦꯜꯂꯝꯃꯣ
ꯋꯤꯟꯁꯇꯦꯛ ꯅꯠꯇꯕ ꯑꯜꯗꯣꯁ ꯄꯥꯏꯔꯛꯄꯗꯩꯅꯦ ꯃꯔꯛꯇ ꯂꯤꯌꯣ ꯃꯣꯠ ꯄꯥꯏꯔꯒ ꯄꯨꯕ ꯑꯃꯇꯪ ꯌꯥꯎꯕꯅꯦ ꯑꯗꯩ ꯑꯗꯣꯁ ꯉꯥꯛꯇ ꯄꯔꯦꯡ ꯁꯥꯥꯅ ꯂꯏ ꯀꯥꯕꯅꯦ ꯑꯩ ꯑꯜꯗꯣꯁ ꯑꯜꯗꯣꯁ ꯁꯨꯅ ꯔꯦꯠ ꯁꯤꯛꯁꯇꯤꯗ ꯑꯃꯝ ꯊꯝꯒꯦ
ꯎꯝꯝ ꯊꯥꯎꯉꯝꯅꯤ
ꯑꯩ ꯍꯧꯖꯤꯛ ꯐꯤꯞꯇꯤ ꯋꯥꯟ ꯂꯩꯗꯅ ꯑꯩ ꯁꯤꯒꯤ ꯃꯤꯁ ꯇꯔꯥꯃꯨꯀꯥꯞꯗ ꯀꯩꯅꯣ ꯋꯤꯟꯖꯦ ꯑꯃ ꯍꯦꯟꯀꯠꯂꯛꯄ
ꯃꯤꯁ ꯇꯥꯔꯥ ꯃꯨꯛ
ꯇꯔꯥ ꯀꯥꯕꯗ ꯅꯪꯒꯤꯅ ꯃꯦꯁ ꯀꯨꯟ ꯀꯥꯗ ꯋꯤꯟ ꯔꯦꯠ ꯑꯃ ꯍꯦꯟꯒꯠꯀꯅꯦꯕ
ꯄꯔꯁꯦꯟꯇꯁ ꯇꯨ ꯌꯦꯛꯉꯣ ꯅꯁ ꯇꯨ ꯊꯥꯎꯖꯟ ꯅꯠꯇ꯭ꯔꯥ ꯇꯨ ꯊꯥꯎꯖꯟꯗꯣ ꯇꯦꯟ ꯄꯥꯔꯁꯦꯟꯗ ꯇꯦꯝ ꯄꯥꯁ
ꯃꯥ ꯈꯔ ꯆꯁꯤ ꯂꯥꯛꯑꯣ ꯀꯩꯅꯣ
ꯀꯩꯅꯣ ꯅꯣꯏꯃꯥ ꯉꯥꯅꯨꯆꯥꯗ꯭ꯔꯣ
ꯆꯥꯏꯑꯦ ꯃ ꯉꯥꯁꯥꯏ ꯈꯦꯔꯆꯤ ꯆꯥꯅꯩꯑꯦ
ꯎꯝ ꯅꯣꯡ ꯐꯥꯗꯣꯛ ꯆꯥꯕꯅꯤ ꯚꯥꯏ ꯃꯍꯥꯎ ꯂꯩꯅ ꯆꯥꯎꯈꯣ
ꯎꯝ
ꯅꯣꯡ ꯐꯥꯗꯣꯛ ꯆꯥꯕꯅꯦ ꯃꯍꯥꯎ ꯂꯩꯅ ꯎꯏ ꯌꯥꯝ ꯇꯣꯏꯅ ꯁꯥꯏꯔꯒ ꯀꯩ ꯍꯥꯏ ꯇꯔꯦ ꯃꯍꯥꯎꯗꯨꯣ ꯐ ꯂꯧꯕ
ꯑꯩꯗꯤ ꯃꯦꯠꯁ ꯑꯅꯤ ꯅꯇꯔ ꯆꯍꯨꯝ ꯀ ꯁꯚꯦꯟ ꯐꯤꯞꯇꯤ ꯁꯚꯦꯟ ꯌꯧꯒꯗꯕꯅꯦ
ꯐꯤꯞꯇꯤ ꯁꯚꯦꯟꯁꯤ ꯌꯧꯎ ꯑꯗꯨꯅꯦ ꯅꯪꯅ ꯑꯃꯨꯛ ꯀꯩ ꯍꯥꯏꯇꯥꯔꯦ ꯑꯗꯣ ꯑꯁꯦꯡꯕꯗꯗꯤ ꯀꯩ ꯍꯥꯏꯇꯥꯔꯦ ꯃꯦꯠꯁ ꯀꯨꯟꯃꯨꯛ ꯀꯥꯒꯗꯕꯅꯦꯕ ꯑꯩ ꯃꯦꯠꯁ ꯇꯔꯥꯃꯨꯛ ꯀꯥꯏꯔꯒꯅꯦ ꯑꯃ ꯍꯥꯏꯒꯠꯂꯝꯃꯅꯤ
ꯀꯥꯗꯗꯤ ꯌꯥꯗꯦ
ꯃꯦꯁ ꯁꯥꯕ ꯑꯗꯣ ꯃꯦꯁ ꯃꯦꯁ ꯆꯥꯃꯨꯛ ꯊꯪꯅ ꯊꯪꯕꯝ ꯀꯥꯈꯤꯁꯤꯅꯤ ꯃꯦꯁꯀꯗꯣ ꯈꯨꯆꯥꯎꯗꯤꯤ ꯆꯥꯎꯕꯅꯤꯉꯣ ꯃꯥꯛꯁ ꯃꯦꯟꯒꯁꯨꯦ ꯑꯃꯨꯛ ꯊꯤꯟ ꯇꯠꯂꯦ ꯆꯠꯂꯣ ꯍꯣꯏ ꯅꯪꯅ ꯍꯩꯇꯕꯩ
ꯐꯤꯞꯇꯤ ꯁꯚꯦꯟ ꯏꯊꯟ ꯇꯥꯟꯅꯅ ꯌꯧꯖꯕꯅꯦ ꯅ ꯅꯪꯅ ꯀꯅꯤ ꯊꯥꯟꯅꯅ ꯀꯣꯗ
ꯑꯩꯒꯤ ꯁꯥꯟꯅꯕꯗꯤ ꯄꯨꯔꯛꯦ ꯑꯌꯥꯝꯕ ꯀꯥꯔꯝꯒꯅꯤꯗ
ꯎꯝ ꯎꯝ ꯎꯝ ꯆꯀꯪꯗꯥꯥꯏ ꯍꯣꯔꯦꯟ ꯆꯥꯛꯇꯨ ꯑꯣꯏꯅ ꯇꯧꯔꯛꯀꯦ
ꯉꯥꯅꯨ ꯀꯌꯥ ꯀ ꯀꯌꯥ ꯊꯣꯛꯒꯔꯣ
ꯆꯂꯣ ꯀꯊꯒꯤ
ꯑꯃꯨ ꯑꯃ ꯂꯥꯛꯑꯕ꯭ꯔꯣ
ꯅ
ꯍꯥꯥ
ꯁꯃꯣꯝꯅꯤ
ꯑꯣ ꯉꯥꯅꯨꯁꯦ ꯄꯨꯅ ꯑꯃꯣꯝꯒ ꯂꯥꯛꯕꯒꯤ ꯀꯃꯥꯏꯅ ꯍꯥꯎꯏ
ꯑꯃꯣꯝꯒꯤ ꯃꯔꯨꯝꯗꯨꯣ ꯌꯥꯝ ꯍꯥꯎꯕꯅꯤ ꯃꯔꯨꯝ ꯁꯧꯗꯣ
ꯃꯤꯅ ꯀꯩꯅꯣ ꯇꯧꯕꯗ ꯑꯩꯗꯤ ꯈꯟꯗꯦ ꯂꯥꯕꯁꯤ ꯍꯥꯎꯋꯦꯕ ꯑꯗꯣ ꯃꯤꯅ ꯑꯃꯣꯝꯒꯤ ꯊꯥꯎ ꯊꯣꯛꯑꯒ ꯍꯥꯎꯋꯦꯅ ꯍꯥꯏꯅꯕ ꯍꯥꯏꯇꯥꯔꯦ
ꯃꯔꯨꯝ ꯁꯧꯕꯗꯨꯅꯤ ꯆꯥꯏ ꯍꯥꯎꯋꯦ ꯑꯗꯨꯏ ꯃꯔꯨꯝ ꯁꯧꯕꯗꯣ
ꯑ
ꯑꯗꯨꯏꯀꯥꯟꯗ ꯌꯥꯝꯁꯨ ꯍꯥꯎꯋꯦꯕ
ꯉꯥꯅꯨꯁꯦ ꯍꯥꯎꯏꯉ ꯁꯤ ꯑꯩꯈꯣꯏ ꯀꯩ ꯍꯥꯏꯇꯥꯔꯦꯅꯦ ꯁꯥ ꯁꯟꯗ ꯀꯩ ꯍꯥꯏꯇꯥꯔꯦꯅꯦ ꯑꯗꯨꯝ ꯑꯩ ꯀꯩ ꯍꯥꯏꯇꯥꯔꯦ ꯃꯈꯣꯡ ꯃꯔꯤ ꯄꯥꯝꯕꯅ ꯂꯥꯛꯆꯗꯦꯕ ꯉꯥꯅꯨꯁꯦ
ꯎꯝ
ꯇꯥꯕꯗꯕ ꯃꯍꯥꯎꯂꯛꯏꯩꯅ ꯁꯍꯣꯏ ꯀꯅꯥꯝꯇ ꯍꯥꯏꯗꯣꯛꯇꯕꯅ